ꯍꯜꯂꯣ
ꯇꯥꯔꯕꯣ
ꯇꯥꯔꯦ ꯀꯃꯥꯏ ꯇꯧꯔꯤꯒꯦ
ꯑꯗꯨꯝ ꯂꯩꯔꯤ ꯋꯥꯏ ꯁꯤꯠꯂꯤ
ꯆꯥꯛꯇꯤ
ꯆꯥꯛꯇꯤ ꯑꯥ ꯏꯆꯦꯅ ꯊꯣꯡꯉꯤꯔ ꯈꯪꯗꯦ ꯑꯩ ꯊꯣꯡꯕ ꯌꯥꯗꯦ
ꯅꯪ
ꯇꯤꯂꯥꯏꯀꯣꯝꯕꯤꯕꯨ ꯆꯨꯏꯌꯦ
ꯑꯣ ꯅꯣꯏ ꯏꯆꯦꯅ ꯑꯌꯥꯝꯕ ꯊꯣꯡꯕ꯭ꯔꯥ
ꯊꯣꯡꯗꯦꯗ ꯉꯁꯤ ꯅꯣꯡꯃꯥꯏꯖꯤꯡ ꯑꯣꯏꯕꯩꯅꯤ ꯃꯥ ꯁ꯭ꯀꯨꯜ ꯆꯠꯂꯦꯕ ꯑꯗꯒꯤ ꯑꯃꯨꯛ ꯗꯦ ꯕꯣꯔꯗꯤꯡ ꯌꯥꯎꯔꯒ ꯑꯌꯨꯛꯇꯩ ꯆꯠꯈꯤꯕꯗꯣ ꯅꯨꯡꯗꯥꯡꯗ ꯍꯜꯂꯛꯑꯦ ꯑꯗꯣ ꯉꯁꯤꯗꯤ ꯁꯨꯇꯤꯅꯤꯅ ꯑꯩꯁꯨ ꯏꯁꯥ ꯅꯨꯡꯉꯥꯏꯇꯕꯒ ꯏꯃꯥꯅ ꯊꯣꯡꯉꯦ ꯉꯥꯍꯥꯡꯉꯩꯕꯨꯗꯤ ꯏꯃꯥꯗꯣ ꯍꯧꯖꯤꯛ ꯂꯧ ꯃꯇꯝ ꯌꯧꯔꯛꯑꯝꯅꯤꯅ ꯂꯧꯒꯤ ꯆꯠꯈꯤꯌꯦ ꯑꯗꯨꯒꯤ
ꯊꯣꯡꯒꯔ꯭ꯕꯕꯨ ꯈꯪꯗ꯭ꯔꯦꯗ ꯑꯩꯅ ꯉꯁꯥꯏ ꯀꯨꯀꯔ ꯀꯥꯝꯕ ꯃꯈꯣꯟꯇ ꯇꯥꯒꯤꯕ ꯗꯨꯒꯤ
ꯎꯝ ꯅꯣꯏ ꯌꯨꯝꯁꯦ ꯎꯝ ꯌꯥꯔꯦ ꯑꯩ ꯅꯪ ꯏꯪꯂꯤꯁꯂ ꯂꯧꯕꯗꯣ
ꯃꯦ ꯏꯀꯣꯅꯣꯃꯤꯛꯁ
ꯏꯀꯅꯃꯤꯛꯁꯂꯥ
ꯑꯥ
ꯑꯩ ꯏꯃꯥꯟꯅꯕꯤ ꯑꯝꯁꯨ ꯏꯀꯅꯣꯃꯤꯛꯁ ꯂꯧꯋꯤ ꯀꯣꯏꯔꯛꯀꯦ ꯅꯣꯡꯃ ꯀꯤꯍꯣꯝ ꯆꯥꯕ
ꯈꯪꯗꯦꯗ ꯀꯣꯏꯔꯛꯈꯤꯕꯁꯤꯅ ꯀꯣꯏꯔꯛꯈꯤꯕꯁꯤꯅ ꯋꯥꯔꯤꯗꯗꯤ
ꯑꯥ ꯍꯣꯏ ꯑꯗꯣ ꯂꯥꯛꯄ ꯁꯪꯗ꯭ꯔꯁꯨ ꯍꯥꯏꯅꯕꯕꯥꯎꯗꯤ ꯌꯥꯏꯅ ꯅꯣꯏ ꯅꯃꯥꯟꯅꯕꯤ ꯀꯅꯥꯅꯣ ꯎꯝ
ꯀꯔꯤ
ꯅꯣꯏ ꯅꯃꯥꯟꯅꯕꯤ ꯀꯅꯥꯅꯣ ꯏꯀꯣꯅꯣꯃꯤꯛꯁ ꯂꯧꯔꯤꯕꯣ ꯑꯩꯈꯣꯏ ꯕꯦꯠꯁꯂꯣ
ꯎꯝ ꯅꯪ ꯈꯪꯉꯔꯣꯏ ꯅꯪꯒ ꯑꯝꯇꯗ ꯇꯝꯃꯤꯟꯅꯔꯝ ꯇꯝꯃꯤꯟꯅꯗꯕꯟ ꯇꯝꯃꯤꯟꯅꯒꯤꯕ꯭ꯔꯅꯦ ꯑꯗꯨꯕꯨ ꯇꯝꯃꯤꯟꯅꯔꯝꯗꯕ ꯑꯃ ꯎꯝ ꯍꯥꯏꯔꯛꯑꯔꯣꯏ ꯈꯪꯉꯔꯣꯏ ꯅꯪ ꯇꯝꯃꯤꯟꯅꯗꯦꯕ ꯅꯪꯒ ꯁꯨꯛꯇꯝ
ꯍꯣꯏ ꯇꯝꯗ꯭ꯔꯁꯨ ꯑꯗꯨꯝ ꯈꯪꯕ ꯂꯩꯌꯦꯕꯀꯣ ꯑꯗꯨꯒꯤ ꯁꯨꯝ ꯍꯪꯉꯤꯟ
ꯑꯩꯒ ꯃꯔꯤ ꯑꯝꯇ ꯁꯝꯅꯗ꯭ꯔꯦꯕ
ꯎꯝ ꯅꯪ ꯀꯩꯅꯣ ꯇꯧꯕ꯭ꯔꯣ ꯈꯖꯥꯏꯗꯣ ꯍꯥꯟꯅ ꯄꯤꯛꯁꯜꯂꯤ ꯊꯤꯖꯜꯂꯤꯅ ꯇꯧꯈꯤꯕꯗꯣ ꯐꯔꯕꯣ
ꯈ ꯈꯔꯕꯨꯗꯤ ꯍꯟꯗꯣꯔꯛꯑꯦ
ꯎꯝ
ꯑꯗꯣ ꯃꯇꯦꯛ ꯑꯃ ꯀꯥꯆꯤꯟ ꯀꯥꯆꯤꯟ ꯂꯧꯊꯣꯛꯎꯔꯒ ꯀꯨꯏꯅ ꯂꯩꯔꯨꯔꯒꯅꯦ ꯑꯃꯨꯛ ꯍꯥꯞꯆꯤꯟꯕꯩ ꯈꯔ ꯑꯃꯨꯛ ꯆꯞꯁꯤꯜꯂꯨꯔꯦ ꯑꯃꯨꯛ ꯉꯍꯥꯟ ꯄꯨꯂꯞ ꯂꯧꯊꯣꯔꯑꯕꯅꯤ ꯈꯔ ꯈꯔꯗꯤ ꯍꯟꯗꯣꯔꯛꯑꯅꯤ ꯃꯇꯦꯛ ꯑꯃ ꯑꯃꯨꯛ ꯌꯥꯝ ꯍꯟꯗꯣꯛꯎꯔꯦꯕꯀꯣ ꯑꯗꯨꯒ ꯑꯃꯨꯛ ꯐꯥꯖꯤꯟꯕꯗ ꯈꯔ ꯑꯃꯨꯛ ꯆꯞꯁꯤꯜꯂꯨꯔꯦ ꯑꯗꯣ ꯁꯤ ꯂꯧꯊꯣꯛꯈ꯭ꯔꯕꯅꯤꯅ
ꯎꯝ
ꯔꯤꯇꯦꯅꯔ ꯐꯥꯕꯗꯨꯕꯨ ꯌꯥꯝ ꯋꯥꯕ꯭ꯔꯣ ꯀꯃꯥꯏꯅ ꯇꯧꯒꯦ ꯅꯪ ꯂꯣꯏꯈ꯭ꯔꯕ
ꯂꯣꯏꯈꯔꯦꯗ ꯀꯨꯏꯔꯦꯗ ꯅꯪ ꯑꯗꯨ ꯀꯩꯅꯣ ꯇꯧꯒꯅꯨ ꯀꯣ ꯐꯥꯔꯤꯀꯥꯟꯗꯨꯗ ꯇꯜꯂꯤꯅꯤ ꯀꯥꯏꯅ ꯔꯤꯇꯦꯅꯔ ꯌꯥꯎꯅ ꯌꯥꯎꯅꯒ ꯆꯥꯕ ꯊꯛꯄꯤꯒ ꯇꯧꯁꯜꯂꯨꯅꯨꯀꯣ ꯍꯥꯏꯗꯤ ꯑꯊꯣꯠꯄ ꯄꯣꯠꯇꯗꯤ ꯀꯩꯁꯨ ꯇꯧꯔꯔꯣꯏ ꯂꯧꯊꯣꯛꯔꯣꯏꯒꯦꯗꯒꯅꯒ ꯆꯥꯕꯤꯗꯣ ꯑꯩ ꯈꯔ ꯇꯧꯁꯟꯈꯤꯕ ꯑꯗꯨꯗꯨꯅ ꯔꯤꯇꯦꯅꯔꯗꯣ ꯊꯤꯖꯤꯜꯂꯛꯑꯦꯕꯀꯣ ꯊꯤꯆꯜꯂꯛꯄꯗꯒꯤ ꯇꯥꯟꯁꯤꯜꯂꯛꯇꯅ ꯂꯧꯊꯣꯛꯈꯤꯕꯅꯦꯕ ꯃꯇꯝꯗꯤ ꯈꯤꯇꯪ
ꯊꯕꯛ ꯊꯕꯛ ꯆꯠꯊꯣꯛꯄꯗꯗꯤ ꯑꯗꯨꯝ ꯍꯥꯞꯄꯒ ꯆꯠꯇꯣꯏꯔꯣ ꯔꯤꯇꯦꯅꯔꯗꯣ
ꯑꯗꯨꯝ ꯍꯥꯞꯇꯣꯏꯅꯦ ꯀꯩꯅꯣ ꯆꯥꯕ ꯈꯛꯇꯪꯅꯤ ꯂꯧꯊꯣꯛꯇꯣꯏꯁꯦ
ꯑ ꯑ ꯀꯩꯁꯨ ꯇꯧꯗꯕ꯭ꯔꯕ
ꯂꯧꯊꯣꯛꯈ꯭ꯔꯗꯤ ꯑꯃꯨꯛ ꯆꯥꯕꯗ ꯂꯧꯊꯣꯛꯈ꯭ꯔꯗꯤ ꯑꯃꯨꯛ ꯆꯥꯝꯊꯣꯛꯇ꯭ꯔꯗꯤ ꯍꯥꯞꯆꯤꯟꯕꯗ ꯍꯪꯒꯣꯏꯗꯅ
ꯎꯝ
ꯑꯗꯨꯒꯤꯅꯤꯗ
ꯎꯝ ꯑꯗꯣ ꯍꯥꯏꯕꯗꯤꯅꯦ ꯑꯩꯅ ꯍꯥꯏꯕꯗꯤꯅꯦ ꯑꯗꯣ ꯍꯥꯞꯄꯗꯣ ꯏꯁꯥꯗꯅꯦ ꯀꯩꯝꯇ ꯀꯩꯅꯣ ꯇꯧꯗꯕ꯭ꯔꯕ ꯑꯗꯨꯝ ꯅꯣꯔꯃꯦꯜ ꯑꯣꯏꯕ꯭ꯔꯥ
ꯂꯩꯗꯒꯗ ꯈꯦꯠꯂꯒ ꯏꯒ ꯊꯣꯛꯇꯅ ꯑꯃ ꯇꯧ
ꯑ
ꯐꯥꯗꯣꯔꯤꯕ ꯄꯣꯠꯇꯣ ꯀꯔꯝꯕꯅꯣ ꯃꯈꯜ ꯃꯌꯥꯝ ꯌꯥꯝꯕꯅꯦꯕ
ꯎꯝ
ꯃꯈꯟꯗꯨꯝ ꯍꯥꯏꯗꯤ ꯏꯄꯥ ꯄꯥꯕ ꯏꯎ ꯎꯕ ꯑ ꯑꯗꯨ ꯑꯣꯏꯔꯗꯤ ꯐꯩ ꯑꯗꯨꯒ ꯏ ꯑ ꯑꯗꯨꯅꯦꯕ ꯑꯩꯅ ꯍꯥꯞꯄꯤꯗꯨꯅ ꯌꯣꯠꯀꯤꯗꯣ ꯍꯥꯞ ꯑꯗꯨꯗꯤ ꯑꯗꯨꯅꯗꯤ ꯐꯩ ꯍꯥꯏꯌꯦꯕ ꯃꯣꯏꯅ ꯌꯣꯠꯀꯤꯗꯣ ꯑꯣꯏꯅ ꯍꯥꯞꯀꯦ ꯍꯥꯞꯄꯣ ꯏꯕꯦꯝꯃ ꯅꯪ ꯐꯖꯅꯤꯡꯉꯤꯅꯦꯅꯅꯦ ꯑꯩꯅ
ꯍꯨꯝ
ꯍꯥꯞꯄꯗ ꯈꯪꯗꯕꯤꯗꯣ ꯑꯗꯨ ꯑꯣꯏꯅ ꯍꯥꯞꯄꯅꯦꯕ ꯈꯪꯗꯕꯤꯗꯨꯅꯦꯕ ꯑꯩꯅ ꯀꯨꯏꯅ ꯆꯠꯇꯦ ꯍꯥꯏꯁꯦ
ꯎꯝ
ꯑꯗꯨꯕꯨꯗꯤ ꯃꯣꯏꯅ ꯍꯥꯞꯄꯨ ꯍꯥꯏꯗꯦ ꯑꯗꯩ ꯑꯩꯈꯣꯏꯅ ꯍꯦꯛ ꯃꯤꯒ ꯄꯨꯟ ꯇꯧꯕ ꯆꯠꯊꯣꯛꯇꯧ ꯂꯩꯕꯗꯨꯗꯗꯤ ꯑ ꯍꯦꯛ ꯂꯧꯊꯣꯛꯑꯁꯨ ꯌꯥꯏꯗꯀꯣ
ꯍꯣꯏ ꯑꯗꯨꯕꯨꯗꯤ ꯂꯨꯍꯣꯡ ꯈꯣꯡꯗꯣꯡꯕ ꯆꯠꯂꯗꯤ ꯂꯧꯊꯣꯛꯄ ꯌꯥꯏꯌꯦ
ꯎꯝ ꯑꯗꯨꯝ ꯌꯨꯝꯗ ꯂꯩꯕ ꯈꯛꯅꯦ ꯇꯧꯕꯗ ꯑꯗꯨꯝ ꯍꯥꯞꯄ ꯂꯣꯏꯔꯦ ꯐꯖꯅ ꯅꯠꯇ꯭ꯔꯥ
ꯃꯥꯥꯟꯅꯤ ꯌꯥꯕꯅꯤ ꯌꯥꯕꯅꯤ ꯂꯧꯊꯣꯛꯄ ꯈ
ꯑꯩꯗꯤ ꯉꯍꯥꯟ ꯌꯥꯔꯤꯗꯨ ꯀꯩꯅꯣ ꯇꯧꯕꯒꯤ ꯏ ꯃꯌꯥꯝ ꯊꯣꯛꯇꯅ ꯀꯩꯅꯣ ꯇꯧꯕꯒꯤ ꯔꯤꯇꯦꯅꯔꯗꯣ ꯁꯦꯝꯕ ꯌꯥꯗ꯭ꯔꯦꯕ ꯃꯄꯥꯗꯣ
ꯎꯝ
ꯑꯗꯨꯒꯤ ꯌꯨꯝꯁꯀꯩꯁꯗ ꯂꯥꯛꯑꯣꯅ ꯍꯥꯏꯍꯧꯋꯦ ꯅꯪ ꯔꯤꯇꯦꯅꯔꯒꯤ ꯑꯃꯨꯛ ꯄꯩꯁꯥ ꯇꯣꯉꯥꯟꯅ ꯂꯧꯒꯤꯕ꯭ꯔꯣ ꯂꯧꯗꯕ꯭ꯔꯣ
ꯂꯤꯁꯤꯡ ꯃꯉꯥ ꯂꯧꯒꯤꯌꯦ ꯅꯪꯅ ꯑꯩꯅ ꯌꯣꯠꯀꯤ ꯍꯥꯏꯕꯗꯨꯅ ꯂꯤꯁꯤꯡ ꯑꯅꯤꯃꯨꯛꯇꯪ ꯑꯣꯏꯒꯨꯝ ꯇꯧꯕꯅꯤ ꯄꯩꯁꯥꯗꯣ ꯑꯗꯨ ꯑꯣꯏꯅ ꯍꯥꯞꯄ ꯑꯗꯨꯅ ꯐꯔꯝꯅꯤ
ꯑꯩꯅ ꯑꯩꯒꯤꯗꯤ ꯄꯤꯔꯔꯣꯏ ꯍꯥꯏꯔꯝꯕꯅꯦ ꯉꯝꯃꯔꯣꯏꯅ
ꯌꯥꯕꯨ ꯌꯥꯔꯛꯄ꯭ꯔꯣ
ꯃꯣꯏ ꯉꯥꯡꯅꯔꯒꯦ ꯍꯥꯏꯌꯧꯋꯦ ꯑꯩ ꯌꯥꯝ ꯋꯥꯔꯕꯅꯦ ꯑꯩꯅꯗꯤ ꯁꯨꯡ ꯄꯤ ꯄꯤꯔꯔꯣꯏ ꯅꯣꯏꯅ ꯄꯤꯌꯣ ꯍꯥꯏꯔꯁꯨ ꯍꯥꯏꯔꯝꯕ
ꯄꯩꯁꯥꯗꯣ ꯃꯣꯏꯗꯣ ꯌꯥꯝꯅ ꯀꯩꯅꯣ ꯇꯧꯃꯜꯂꯦ ꯈꯔ ꯍꯦꯟꯖꯤꯟꯃꯜꯂꯦ ꯌꯥꯔꯅꯤꯅ ꯈꯪꯕ ꯑꯃ ꯇꯧꯔꯦ ꯈꯪꯉꯦ
ꯌꯥꯝꯕꯕꯨꯗꯤ ꯌꯥꯝꯃꯦ ꯑꯗꯨꯏ ꯁꯨꯉꯣ ꯑꯩꯈꯣꯏꯅ ꯑꯗꯨꯝ ꯈꯔ ꯇꯥꯕ ꯈꯜꯂꯁꯨ ꯌꯥꯏꯗ ꯑꯩꯈꯣꯏꯅ ꯐꯥꯔꯤꯁꯦ ꯍꯧꯖꯤꯛ ꯄꯩꯁꯥ ꯌꯥꯝꯃꯦꯕꯣ ꯑꯗꯣ ꯈꯪꯕ꯭ꯔꯥꯀꯣ ꯄꯩꯁꯥꯕꯨꯗꯤ ꯌꯥꯝꯃꯦꯕꯣ ꯃꯤꯒꯤ ꯇꯔꯥ ꯐꯥꯕꯗ ꯑꯩꯈꯣꯏꯒ ꯑꯩꯈꯣꯏꯒꯤ ꯇꯔꯥꯁꯤꯒ ꯃꯥꯟꯅꯗꯕ ꯃꯤ ꯎꯕ ꯌꯥꯎꯕꯗꯣ
ꯎꯝ
ꯑꯗꯨꯗꯣ ꯍꯥꯏꯗꯤ ꯑꯩꯈꯣꯏꯒꯤ ꯌꯥꯝ ꯀꯟꯅ ꯆꯤꯡꯖꯟꯅꯗꯕ ꯈꯣꯠꯇꯕ ꯑꯗꯩ ꯈꯤꯇꯪ ꯆꯥꯕꯗ ꯄꯛꯅꯥꯟ ꯅꯥꯟꯊꯣꯛꯄꯒꯨꯝꯕꯁꯨ ꯑꯗꯨꯝ ꯌꯥꯎꯋꯦ ꯍꯥꯏꯌꯦꯕ
ꯌꯥꯎꯕꯅꯦ ꯑꯩꯈꯣꯏꯅ ꯐꯥꯔꯤꯁꯤꯅ ꯈ꯭ꯋꯥꯏꯗꯒꯤ ꯐꯕ ꯄꯣꯠꯇꯨꯅꯦꯕ
ꯍꯣꯏ ꯑꯗꯨꯅ ꯌꯥꯝꯗꯤ ꯆꯦꯠꯇ꯭ꯔꯅꯦ ꯄꯩꯁꯥꯕꯨꯗꯤ ꯈꯔ ꯌꯥꯝꯖꯕꯀꯣ
ꯑ ꯌꯥꯝꯖꯨ ꯊꯨꯔꯤꯗꯨꯗꯤ
ꯍꯣ ꯍꯣꯏ
ꯊꯧꯑꯣꯡꯗꯣ ꯌꯥꯝ ꯊꯨꯏ ꯍꯥꯏꯕ
ꯍꯣꯏ ꯄꯩꯁꯥꯗꯣ ꯈꯇꯪ ꯆꯥꯎꯖꯕꯒꯤ ꯑꯩꯈꯣꯏ ꯂꯩꯇꯕꯅꯤꯅ ꯈꯔ ꯋꯥꯕꯩ ꯋꯥꯅꯦꯕ ꯄꯣꯠꯇꯤ ꯐꯔꯤꯅꯦꯕꯀꯣ ꯍꯧꯖꯤꯛꯇꯤ ꯌꯥꯝ ꯇꯥꯡꯈ꯭ꯔꯦꯅꯦ ꯑꯗꯣ ꯅꯪꯕꯣ
ꯀꯌꯥ ꯌꯧꯒ꯭ꯔꯒꯦꯅꯦ
ꯍꯨꯝꯐꯨ ꯍꯦꯟꯒ꯭ꯔꯦ
ꯍꯦꯟꯒ꯭ꯔꯕꯅꯤꯍꯦ
ꯎꯝ ꯀꯨꯏꯔꯛꯑꯕꯅꯤꯅꯀꯣ ꯑꯗꯩ ꯄꯣꯠ ꯆꯩꯒ ꯇꯥꯡ ꯍꯟꯅꯔꯛꯄꯅꯦ ꯀꯨꯏꯔꯦꯕ ꯑꯗ ꯑꯩꯅ ꯑꯩ ꯑꯩꯒꯤꯗꯤ ꯏꯝꯄ꯭ꯂꯥꯟ ꯊꯥꯕꯒꯤꯁꯨ ꯌꯥꯎꯕꯅꯤꯅ ꯄꯩꯁꯥꯗꯨꯣ ꯌꯥꯝꯃꯤꯗꯅꯀꯣ ꯑꯗꯨꯅ ꯑꯩꯗꯤ ꯄꯩꯁꯥ ꯄꯤ ꯍꯩꯃꯥ ꯌꯥ ꯊꯥꯕꯒꯤ ꯌꯥꯎꯕꯗꯣ ꯑꯗꯨꯒꯤꯅꯤꯅ ꯄꯩꯁꯥ ꯌꯥꯝꯕꯅꯦ ꯑꯩꯅ ꯑꯩꯗꯤ ꯄꯩꯁꯥ ꯄꯤꯔꯔꯣꯏ ꯑꯩ ꯉꯝꯃꯔꯣꯏ ꯍꯥꯏꯕꯅꯦ ꯑꯗ ꯌꯥꯔꯦ ꯌꯥꯔꯦ ꯃꯥ ꯉꯥꯡꯅꯔꯒꯦ ꯅꯪ ꯋꯁꯨ ꯌꯥꯝ ꯋꯖꯥꯔꯕꯅꯦ ꯇꯧꯍꯧꯕꯅꯦ ꯑꯩꯅ ꯄꯤꯔꯔꯣꯏ ꯍꯥꯏꯔꯝꯕꯅꯦ
ꯑꯩ ꯊꯥꯏꯅꯅꯦ ꯊꯥꯏꯅ ꯍꯥꯏꯗꯤ ꯎꯜ ꯑꯦꯝ ꯃꯦꯒꯥ ꯇꯧꯔꯤꯅꯦ ꯕꯤ ꯑꯦꯒꯥ ꯇꯧꯋꯔꯤꯀꯥꯟꯗꯨꯗꯒꯤꯗꯤ ꯋꯥ ꯉꯥꯡꯕꯗꯅꯦꯀꯣ ꯌꯥꯔꯤꯈꯩ ꯏꯪꯒ꯭ꯔꯥꯖꯤ ꯌꯥꯎꯗꯅꯕ ꯃꯅꯤꯄꯨꯔꯤ ꯂꯣꯟꯗ ꯂꯣꯟꯁꯦꯡ ꯑꯣꯏꯅ ꯉꯥꯡꯅꯕ ꯑꯗꯨꯝ ꯍꯣꯠꯅꯩꯌꯦꯕꯀꯣ ꯑꯗꯒꯤ ꯃꯤ ꯃꯤꯔꯛ ꯇꯤꯜꯂꯒ ꯋꯥ ꯉꯥꯡꯉꯁꯨ ꯑꯗꯒꯤ ꯀꯩꯒꯨꯝꯕ ꯎꯝ ꯊꯧꯔꯝ ꯑꯃꯗ ꯋꯥ ꯉꯥꯡꯉꯨ ꯍꯥꯏꯔꯁꯨ ꯋꯥ ꯉꯥꯡꯕꯗ ꯌꯥꯔꯤꯈꯩ ꯃꯤꯒꯤ ꯃꯔꯣꯟꯁꯦ ꯌꯥꯎꯗꯅꯕ ꯍꯣꯠꯅꯩꯌꯦꯕ
ꯑꯥ
ꯑꯗꯨꯒꯗꯤ ꯀꯥꯏꯗꯒꯤ ꯍꯤꯟꯗꯤ ꯂꯧꯁꯜꯂꯨꯕꯗꯣ ꯍꯤꯟꯗꯤꯗ ꯑꯃꯨꯛ ꯆꯠꯂꯨ ꯕꯗꯣ ꯑꯗꯨꯗꯒꯤꯗꯤ ꯑꯗꯨ ꯇꯝꯕꯗꯒꯤꯗꯤ ꯈꯔ ꯈꯔ ꯌꯥꯎꯁꯟꯒꯤꯕꯩ ꯍꯩꯅꯈꯤꯕ ꯎꯝ
ꯀꯥꯏꯗꯦꯗ
ꯍꯤꯟꯗꯤꯁꯦ ꯍꯩꯗꯤ ꯍꯩꯅꯤꯡꯕꯅꯦ ꯑꯩꯈꯣꯏꯁꯦ
ꯇꯁꯦꯡꯅ ꯏꯃꯥ ꯂꯣꯟ ꯂꯣꯟꯕꯁꯦ ꯍꯥꯏꯗꯤ ꯑꯩꯈꯣꯏꯅ ꯂꯣꯟꯗꯕ ꯃꯌꯥꯝ ꯑꯃ ꯑꯩꯈꯣꯏꯅ ꯏꯪꯒ꯭ꯔꯥꯖꯤꯗ ꯁꯝꯖꯤꯟꯈꯤꯕ ꯃꯌꯥꯝ ꯑꯃ ꯌꯥꯎꯈꯤꯕꯗꯨꯅꯅꯦ ꯃꯅꯤꯄꯨꯔꯤꯗ ꯀꯔꯤ ꯍꯥꯏꯒꯦꯁꯦ ꯈꯪ ꯗꯕ ꯃꯌꯥꯝ ꯌꯥꯎꯋꯦꯕ ꯑꯉꯥꯡꯅꯒ ꯑꯗꯨꯅ ꯁꯤꯖꯦ ꯏꯃꯥꯂꯣꯟ ꯆꯥꯎꯈꯠꯍꯟꯒꯦ ꯍꯥꯏꯇꯥꯔꯒꯗꯤ ꯇꯁꯦꯡꯅ ꯀꯔꯤꯝꯇ ꯂꯣꯟꯌꯥꯟ ꯌꯥꯎꯗꯕꯤꯗ ꯉꯥꯡꯒꯗꯕꯅꯦꯕ ꯇꯁꯦꯡꯕꯗꯤꯀꯣ
ꯍꯣꯏ
ꯇ꯭ꯔꯥꯅꯦ
ꯃꯥꯅꯦ
ꯃꯔꯛ ꯃꯔꯛꯇ ꯏꯪꯂꯤꯁ ꯍꯦꯛꯇ ꯊꯦꯠꯇꯣꯛꯈꯤꯕ ꯍꯥꯏꯌꯣ
ꯎꯝ ꯊꯦꯠꯄꯅꯦ ꯌꯥꯗꯕꯅꯦ ꯌꯦꯡꯉꯣꯕꯀꯣ ꯃꯤ ꯈꯨꯗꯤꯡꯃꯛꯁꯦ ꯋꯥ ꯉꯥꯡꯍꯜꯂ ꯇꯥꯎꯕꯀꯣ ꯅꯪ ꯑꯗꯨꯝ ꯊꯦꯠꯄꯅꯦ ꯌꯦꯡꯉꯣ
ꯍꯣꯏ ꯑꯩꯈꯣꯏ ꯑꯩꯈꯣꯏ ꯏꯁꯥꯃꯛꯁꯨꯅꯤ ꯀꯩꯅꯣ
ꯑꯗꯨꯅꯤ
ꯀꯩꯝ ꯈꯪꯗꯕ ꯑꯍꯟ ꯂꯥꯏꯔꯤꯛ ꯈꯔ ꯍꯩꯕ ꯋꯥꯠꯄ ꯑꯩꯈꯣꯏ ꯃꯥꯥꯍꯣꯏꯐꯥꯎꯗ ꯑꯗꯨꯝ ꯃꯔꯛ ꯃꯔꯛ ꯇ ꯃꯤꯅ ꯉꯥꯡꯅꯕꯗꯣ ꯁꯨꯝ ꯇꯥꯔꯒꯀꯣ
ꯑꯗꯨꯝ ꯌꯥꯎꯔꯛꯄꯅꯦ ꯍꯥꯏꯕ ꯃꯣꯏꯐꯥꯎꯗ ꯅꯪꯗꯤ ꯑꯉꯥꯡ ꯑꯥ ꯍꯣꯏ ꯅꯪꯗꯤ ꯑꯉꯥꯡ ꯀꯩꯅꯣ ꯇꯧꯕ ꯀꯌꯥ ꯑꯥ ꯇꯣꯉꯥꯟ ꯇꯣꯉꯥꯟꯅꯔꯣ ꯄꯨꯟꯖꯜꯂꯒꯔꯣ
ꯄꯨꯟꯁꯤꯜꯂꯒꯅꯤꯗ ꯑꯩ ꯍꯣꯝ ꯇꯨꯇꯔ ꯑꯃ ꯆꯠꯀꯦꯅ ꯈꯟꯕꯅꯦ ꯑꯗꯣ ꯎꯝ ꯑꯥ ꯅꯇꯩ ꯆꯥꯕꯗꯣ ꯂꯤꯁꯤꯡ ꯑꯃꯝꯃꯝ ꯈꯛꯇꯅꯤꯗ
ꯑꯣ ꯑꯗꯨ ꯅꯪ ꯀꯥ ꯕꯔꯥꯅ ꯊꯥꯒꯤ ꯀꯌꯥ ꯍꯨꯜꯂꯤꯕ
ꯀꯥ ꯕꯔꯥ ꯂꯤꯁꯤꯡ ꯑꯅꯤ ꯀꯥ ꯕꯔꯥ ꯍꯨꯟ ꯀꯣꯟꯅꯅꯕꯅ ꯇꯝꯕꯅꯤꯗ
ꯑꯗꯨꯗꯤ ꯍꯧꯖꯤꯛꯀꯤꯗꯤ ꯉꯣ ꯅꯪ ꯈꯣꯔꯁꯥ ꯄꯁꯥ ꯈꯤꯇꯪꯗꯤ ꯋꯥꯔꯝꯈꯤꯅꯤꯅꯦꯀꯣ ꯑꯥ ꯍꯣꯝ ꯇ꯭ꯌꯨꯇꯔ ꯅꯥꯇꯩ ꯆꯥꯕ ꯑꯝꯀ ꯂꯩꯔꯗꯤ
ꯎꯝ
ꯑꯗꯩꯗꯤ ꯍꯥꯏꯗꯤ ꯃꯌꯥꯝ ꯍꯦꯟꯅ ꯆꯠꯁꯤꯜꯂꯨꯔꯁꯨ ꯑꯥ ꯅꯪꯉꯣꯟꯗ ꯋꯥꯅꯤ ꯑꯗꯣ ꯑꯝꯇꯪꯒ ꯆꯠꯂꯗꯤ ꯈꯣꯔꯁꯥ ꯄꯁꯥꯗꯣ ꯈꯤꯇꯪꯒ ꯀꯅꯣ ꯇꯧꯔꯗꯤ ꯍꯣꯝ ꯇ꯭ꯌꯨꯇꯔ ꯅꯥꯇꯩ ꯆꯥꯕꯥ ꯑꯝꯒ
ꯌꯦꯡꯉꯒ ꯆꯠꯅꯕ ꯇꯧꯔꯣ
ꯎꯝ ꯍꯧꯖꯤꯛꯇꯤ ꯑꯩ ꯏꯃꯥ ꯏꯄꯥꯗꯩ ꯂꯧꯔꯤꯗ ꯄꯩꯁꯥꯁꯦ ꯎꯄꯥꯏ ꯂꯩꯇꯗꯅ
ꯍꯣꯏ ꯑꯗꯨꯕꯨꯗꯤ ꯍꯧꯔꯛꯄꯒꯤꯅꯤꯅ ꯑꯗꯣ ꯅꯪꯒꯤꯁꯨ ꯀꯩꯅꯣꯝꯃ ꯃꯐꯝ ꯆꯥꯕ ꯑꯃ ꯂꯥꯛꯑꯒ ꯍꯥꯏꯗꯤ ꯑꯦ ꯄꯤ ꯑꯩꯆ ꯗꯤꯗꯨꯁꯨ ꯇꯧꯅ ꯇꯧꯅ ꯀꯩꯅꯣꯝꯃ ꯇꯧꯁꯟꯕ ꯌꯥꯕ ꯑꯃ ꯇꯧꯁꯟꯕ ꯌꯥꯕ ꯍꯥꯏꯕꯗꯤ ꯑꯉꯥꯡ ꯇꯨꯁꯟꯒꯤꯗꯣ ꯑꯣꯏꯖꯨ ꯃꯐꯝ ꯆꯥꯕ ꯈꯨꯗꯣꯡ ꯆꯥꯕ ꯑꯃ ꯂꯥꯛꯑꯗꯤ ꯈꯔ ꯐꯔꯛꯀꯅꯤꯗꯅꯀꯣ
ꯐꯔꯀꯅꯤ
ꯉꯥꯏꯔꯣ ꯃꯇꯝ ꯈꯤꯇꯪꯗꯤ ꯆꯪ ꯀꯩꯅꯣꯝ ꯍꯣꯠꯅꯔꯗꯤ ꯈꯔ ꯀꯩꯅꯣꯝꯃ ꯋꯥꯠꯄꯖꯦ ꯍꯧꯅꯁꯥꯅꯦ ꯍꯥꯏꯕ ꯎꯝ ꯅꯪ ꯅꯦꯠꯇꯤ ꯊꯥꯕ꯭ꯔꯣ ꯍꯟꯇꯛ ꯊꯥꯏ ꯔꯦꯟꯇꯥꯒ ꯆꯠꯃꯤꯟꯅꯩ ꯍꯥꯏ
ꯎꯝ
ꯄꯩꯈꯥ ꯅꯨꯡꯉꯥꯏꯕ꯭ꯔꯥ
ꯑꯩꯗꯤ ꯒꯦꯞꯇꯣ ꯆꯍꯤ ꯃꯔꯤꯃꯨꯛ ꯂꯩꯔꯕꯅꯤꯅ ꯑꯁ ꯈꯪꯗꯦ ꯌꯥꯝ ꯂꯨꯏꯗ ꯍꯟꯗꯛꯀꯤꯗꯨ
ꯑꯥ
ꯆꯍꯤ ꯃꯔꯤ ꯄꯨꯔꯥ ꯁꯨꯔꯦ ꯑꯩꯟ ꯊꯥꯔꯛꯇꯕ ꯁꯨꯛꯊꯦꯡ ꯊꯦꯡꯉꯛꯇꯕ ꯃꯅꯤꯄꯨꯔꯤꯗꯤ ꯑꯗꯣ ꯑꯩ ꯀꯣꯟ ꯑꯃꯨꯛ ꯇꯧꯔꯛꯑꯒꯦ ꯊꯝꯃꯒꯦ
ꯎꯝ ꯎꯝ